ꯑ ꯇꯥꯏ ꯇꯥꯏꯌꯦ
ꯎꯝ
ꯀꯗꯕꯤꯒꯤ
ꯑꯁ ꯍꯧꯖꯤꯛꯇꯤ ꯑꯗꯨꯝ ꯂꯩꯔꯤꯗ
ꯎꯝ
ꯌꯥꯝ ꯕꯣ ꯌꯦꯡ ꯅꯨꯡꯉꯥꯏ ꯑꯗꯨꯒꯤ
ꯑ ꯉꯝꯗ꯭ꯔꯕ ꯅꯪ ꯁꯄꯣꯔꯠ ꯇꯧꯗ
ꯑꯩ ꯏꯪꯂꯦꯟꯗꯗꯤ ꯇꯧꯔꯑꯕꯅꯤ ꯀꯣꯡꯒꯣꯅ ꯒꯣꯜ ꯑꯃ ꯆꯟꯈ꯭ꯔꯦ
ꯎꯝ
ꯃꯦꯁ ꯍꯤꯐꯥꯖ ꯗꯅ ꯍ
ꯑꯣꯏꯔꯔꯣꯢ ꯑꯣ
ꯊ ꯇꯨꯝꯕꯁꯨ ꯅꯨꯡꯉꯥꯏꯇꯕ ꯀꯥꯗꯅ ꯌꯥꯝ ꯁꯥꯕꯒꯤ
ꯑꯁ ꯑꯩꯈꯣꯏꯗꯤ ꯀꯩꯁꯨ ꯇꯧꯗꯦꯗ ꯑꯗꯨꯝ ꯍꯤꯞꯄꯒ ꯂꯩꯕ ꯃꯤꯗ
ꯑ
ꯆꯥꯛ ꯀꯣꯡ ꯂꯝꯃꯛꯏꯅꯤ ꯑꯥ ꯁꯥꯗ꯭ꯔꯣ ꯍꯥꯏꯕ ꯁꯥꯗꯦꯗ
ꯑꯣ ꯎꯝ ꯑꯣ ꯅꯣꯏꯒꯤ ꯅꯨꯡꯉꯥꯏꯔꯝꯅꯦ ꯑꯩꯗꯤ ꯁꯥꯕꯅ ꯀꯥꯅꯁꯨ ꯂꯩꯕ ꯌꯥꯗ꯭ꯔꯦ
ꯍꯧꯖꯤꯛꯄꯨꯨꯔꯣ
ꯎꯝ ꯍꯧꯖꯤꯛꯐꯥꯎ ꯁꯥꯔꯦ ꯑꯁ ꯀꯥꯏꯔꯤꯒꯦ ꯅꯨꯡꯁꯥꯗꯤ ꯊꯣꯛꯇ꯭ꯔꯤꯑꯕꯀꯣ ꯀꯩꯅꯣ ꯀꯥ ꯃꯅꯨꯡꯗ ꯑꯗꯨꯝ ꯁꯥꯔꯛꯄꯗꯣ ꯃꯥꯒꯤ ꯍꯤꯇꯣꯡꯗꯣ ꯑꯗꯨꯃꯥꯏꯅ ꯇꯧꯔ ꯂꯩꯕ ꯑꯗꯨꯒꯤ ꯑꯁ ꯇꯨꯝꯕ ꯅꯨꯡꯉꯥꯏꯇꯕ ꯍꯥꯏꯇꯥꯔꯦ ꯉꯁꯤ ꯀꯩꯀꯩ ꯆꯠꯂꯨꯔꯦ
ꯀꯩꯁꯨ ꯆꯠꯇꯦꯗ ꯑꯗꯨꯝ ꯌꯨꯝ ꯂꯩꯅꯤꯗ
ꯑꯣ
ꯑꯗꯨ
ꯀꯩꯀꯩ ꯐꯤꯂꯝ ꯌꯦꯡꯕꯅꯣ
ꯌꯦꯡꯗꯦꯗ
ꯎ ꯍꯟꯗꯛꯁꯤ ꯀꯩꯅꯣ ꯃꯨꯕꯤ ꯕꯣꯛꯁ ꯍꯥꯏꯕ꯭ꯔꯥ ꯗ꯭ꯔꯃꯥ ꯃꯇꯦꯛ ꯃꯇꯦꯛ ꯊꯣꯛꯄꯗꯣ
ꯎꯝ ꯑꯗꯨꯒꯨꯝꯕꯗꯨꯗꯤ ꯑꯩ ꯌꯦꯡꯒꯦꯗ ꯑꯩꯗꯤꯀꯣ ꯔꯣꯝꯗ ꯑꯗꯨꯝ ꯀꯤꯁ ꯏꯟ ꯗ꯭ꯔꯃꯥꯔꯥ ꯑꯗꯨꯝ ꯂꯤꯡꯊꯥꯔꯒ ꯌꯦꯡꯅ
ꯑꯥ ꯀꯩꯅꯣ ꯍꯟꯗꯁꯤ ꯗ꯭ꯔꯃꯥ ꯃꯇꯦꯛ ꯃꯇꯦꯛ ꯊꯣꯛꯄꯗ
ꯑꯥ ꯑꯗꯨ ꯌꯦꯡꯕ ꯅꯨꯡꯉꯥꯏꯗꯣꯏꯅꯦ ꯄꯦꯟꯦꯟꯗꯕꯅꯤꯅꯦ ꯎꯝ
ꯀꯩꯅꯣ ꯐꯦꯁꯕꯨꯛꯀꯤꯩ ꯀꯩꯅꯣꯗ ꯑꯗꯨꯝ ꯊꯦꯡꯅꯕꯗꯣ ꯃꯨꯚꯤꯕꯣꯛꯁꯇ ꯑꯗꯨꯝ ꯁꯔꯁ ꯇꯧꯔꯒ ꯌꯦꯡꯅ ꯌꯦꯡꯉꯤ ꯑꯅꯧꯕ ꯍꯦꯛ ꯊꯣꯛꯄꯗꯗꯤ
ꯎꯝ
ꯥꯛꯉ ꯃꯨꯚ ꯐꯥꯎꯁꯨ ꯐꯪꯁꯨ ꯐꯪꯗꯕꯀꯣ
ꯅꯦꯠꯐ꯭ꯂꯤꯛꯁꯅ ꯐꯔꯦꯗ ꯑꯗꯣ ꯌꯥ ꯄꯥꯏ ꯑꯥ ꯁꯇ꯭ꯔꯤ ꯅꯦꯠꯐ꯭ꯂꯛꯁ
ꯑꯣ
ꯑꯩꯗꯤ ꯄꯥꯏꯗ‌ꯦꯗ
ꯑꯣ
ꯐꯤꯂꯝ ꯌꯦꯡꯕ ꯅꯨꯡꯉꯥꯏꯕꯅꯤꯕ ꯑꯗꯣ ꯄꯩꯁꯥꯗꯤ ꯊꯤꯒꯗꯕ ꯊꯥ ꯊꯥ ꯈꯨꯗꯤꯡꯒꯤ ꯊꯥ ꯊꯥꯒꯦ ꯑꯗꯣ ꯃꯤ ꯃꯔꯤ ꯐꯥꯎ ꯄꯥꯏꯕ ꯌꯥꯕꯅꯦ ꯑꯦꯀꯥꯎꯟ ꯑꯃꯅ
ꯑꯣ ꯅꯨꯡꯉꯥꯏꯅꯦ ꯑꯗꯨꯗꯤ
ꯎꯝ ꯑꯩꯁꯨ ꯈꯪꯗꯕꯅꯦ ꯏꯃꯥꯟꯅꯕ ꯑꯃꯨꯛ ꯍꯥꯏꯔꯛꯄ ꯑꯩꯁꯨ ꯄꯥꯏꯔꯦꯕ ꯑꯗꯨ ꯏꯁꯁ ꯐ ꯀꯅꯨꯡꯉꯥꯏꯔꯦ
ꯎꯝ ꯍꯣꯏ ꯐꯤꯂꯝ ꯃꯇꯦꯛ ꯃꯇꯦꯛ ꯗ꯭ꯥꯔꯃ ꯃꯇꯦꯛ ꯃꯇꯦꯛ ꯁꯨꯝ
ꯐꯪꯉꯤꯅ
ꯎꯝ ꯎꯝ ꯌꯨꯇ꯭ꯌꯨꯕꯇꯅ ꯃꯣꯏꯅ ꯔꯤꯀꯦꯞꯀꯤ ꯇꯥꯏꯞꯇꯁꯨ ꯇꯧꯕ ꯂꯩ ꯍꯦꯛ
ꯑꯁ ꯎꯝ ꯌꯨꯇ꯭ꯌꯨꯕꯇꯗꯤ ꯑꯦꯁ ꯃꯆꯤꯟ ꯊꯤꯕꯅꯦ ꯑꯣꯏꯗꯕ ꯉꯥꯛꯇ ꯑꯦꯛꯁꯄ꯭ꯂꯦꯅꯦꯁꯟꯒꯨꯝꯕ ꯇꯧꯔꯒꯀꯣ
ꯎꯝ ꯑꯗꯨꯗꯅ ꯌꯦꯡꯕ ꯅꯨꯡꯉꯥꯏꯇꯕ ꯑꯃꯨꯛꯀ ꯍꯣꯏ ꯈꯔ ꯀꯨꯏꯕꯁꯤꯡꯒꯤꯗꯤ ꯈꯤꯇꯪ ꯃꯣꯏ ꯐꯣꯟꯗꯨ ꯑꯗꯨꯝ ꯊꯥꯗꯤ ꯊꯥꯒꯠꯂꯦꯕꯀꯣ ꯗꯨꯑꯣꯏꯔꯁꯨ ꯈꯤꯇꯪ ꯑꯅꯧꯕ ꯊꯣꯛꯄꯁꯤꯡꯒꯤ ꯃꯣꯏꯅ ꯔꯤꯀꯦꯞ ꯇꯧꯁꯤꯟꯕꯒꯤꯔ
ꯌꯦꯡꯕ ꯅꯨꯡꯉꯥꯏꯇꯦꯕ
ꯑꯩꯈꯣꯏ ꯅꯦꯠꯐ꯭ꯂꯤꯛꯁꯇ ꯆꯪꯅꯤꯡꯗ꯭ꯔꯗꯤ ꯑꯥ ꯋꯦꯕꯁꯥꯏꯠꯁꯨ ꯌꯥꯝ ꯂꯩꯕꯅꯤ ꯀ꯭ꯔꯣꯝꯗ ꯆꯪꯉꯒ ꯀꯔꯤ ꯍꯥꯏꯁꯦ ꯑꯦꯝ ꯄꯤ ꯐꯣꯔ ꯃꯨꯚꯤ ꯍꯥꯏꯔꯒ ꯊꯥꯔꯣ ꯑꯗꯨꯒ ꯁ꯭ꯇꯥꯒꯥ ꯇꯤꯚꯤ ꯊꯥꯔꯣ ꯌꯥꯝꯕꯅꯤꯗ
ꯑꯣ
ꯑꯗꯨꯗꯒꯤ ꯑꯗꯨ ꯑꯦ ꯌꯦꯡꯉꯒ ꯗꯥꯎꯟꯂꯣꯗ ꯇꯧꯕ ꯌꯥꯏꯕ
ꯑꯣ ꯃꯤꯅꯥ ꯑꯣ ꯃꯤꯅꯗꯤ ꯃꯨꯚꯤꯕꯣꯛꯁ ꯅꯨꯡꯉꯥꯏ ꯍꯥꯏꯔ ꯃꯨꯚꯤꯕꯣꯛꯁꯗꯤ ꯗꯥꯎꯟꯂ‌ꯣꯠ ꯇꯧꯔꯒ ꯊꯝꯂꯝꯃꯦꯕꯀꯣ ꯑꯗꯨꯝ ꯃꯨꯚꯤ ꯕꯣꯛꯁꯇꯨꯁꯨ ꯈꯤꯇꯪ ꯃꯣꯏꯗꯣ ꯌꯥꯝ ꯑꯅꯧ ꯑꯅꯧꯕꯗꯣ ꯌꯥꯝ ꯅꯠꯇꯦꯕ ꯅꯦꯠꯐ꯭ꯂꯤꯛꯁ ꯈꯣꯏꯗꯤ ꯑꯗꯨꯝ ꯑꯅꯧ ꯑꯅꯧꯕ ꯊꯣꯛꯑꯦꯗꯅ ꯑꯗꯨ ꯃꯨꯚꯤ ꯕꯣꯛꯁꯇꯗꯤ ꯈꯤꯇꯪ ꯀꯨꯏꯔꯀꯥꯟꯗ ꯊꯣꯛꯑꯦꯕ ꯎꯝ
ꯎꯝ
ꯗꯥꯏꯔꯦꯛ ꯗꯥꯏꯔꯦꯛ ꯂꯦꯇꯦꯁ ꯉꯥꯛꯇ ꯊꯣꯛꯑꯦꯕ
ꯎꯝ ꯈꯪꯗꯦꯗ ꯑꯗꯨꯝ ꯍꯟꯗꯛꯁꯦ ꯐꯦꯁꯕꯨꯛ ꯆꯪꯒꯦꯔꯥ ꯑꯥꯏ ꯖꯤ ꯆꯪꯒꯦꯔꯥ ꯑꯃ ꯆꯪꯒꯦꯔꯥ ꯑꯗꯨꯝ ꯗ꯭ꯔꯃꯥ ꯃꯆꯥ ꯃꯆꯥꯗꯣ
ꯑ ꯃꯇꯦꯛ ꯃꯇꯦꯛ
ꯑꯗꯨ ꯂꯣꯏꯁꯨ ꯂꯣꯏꯗꯕꯤꯗ ꯑꯗꯨꯝ ꯌꯦꯡꯉꯝꯕꯅꯤꯅ ꯌꯦꯡꯕ ꯂꯣꯏꯁꯤꯟꯅꯤꯡꯕꯗꯨ
ꯑꯣ ꯑꯗꯨꯅꯦꯕ ꯑꯩꯒꯤꯗꯤ ꯑꯗꯨꯒꯨꯝꯕ ꯍꯧꯖꯤꯛꯇꯤ ꯌꯥꯝꯗ꯭ꯔꯦꯗ ꯀꯩꯅꯣ ꯒꯦꯝꯒꯤ ꯑꯃ ꯐꯣꯔꯆꯨꯟꯁ ꯒꯦꯝ ꯍꯥꯏꯕ ꯇꯥꯕ꯭ꯔꯣ
ꯐꯣꯔꯆꯨꯟ ꯐꯣꯔꯆꯨꯟ
ꯑꯦꯠꯁ ꯑꯦꯠꯁ ꯄꯤꯕꯅꯦꯕ ꯑꯦꯁ ꯑꯗꯣ ꯅꯣꯡꯃ ꯈꯛꯇꯪ ꯌꯦꯡꯕ ꯑꯗꯨꯒꯤ ꯑꯁ ꯅꯨꯡꯇꯤꯒꯤ ꯊꯣꯛꯂꯛꯏꯅꯦ ꯌꯦꯡꯕ ꯉꯝꯗ꯭ꯔꯦꯅꯦ
ꯍꯣꯏ ꯑꯁ ꯑꯃꯨꯛ ꯍꯦꯛ ꯌꯦꯡꯒ꯭ꯔꯕ ꯃꯊꯪ ꯃꯊꯪ ꯊꯣꯛꯑꯅꯤ
ꯎꯝ ꯑꯩꯈꯣꯏꯅ ꯎꯝ ꯀꯃꯥꯏꯅ ꯇꯧꯕ꯭ꯔꯥ ꯈꯪꯗꯦ ꯑꯉꯥꯡꯒꯤꯗꯣ ꯀꯥꯔꯇꯨꯟꯒꯤ ꯌꯦꯡꯈ꯭ꯔꯣ ꯀꯥꯔꯇꯨꯟꯒꯤ ꯉꯥꯛꯇ ꯊꯣꯡꯂꯥꯛꯀꯅꯤ
ꯊꯣꯛꯀꯅꯨ ꯍꯥꯏꯕꯁꯨ ꯌꯥꯗꯦ
ꯍꯣꯏ ꯃꯣꯏ ꯔꯦꯟꯗꯥꯝ ꯍꯦꯛ ꯊꯣꯛꯑꯗꯤ ꯊꯣꯛꯄꯅꯤ ꯃꯣꯏꯁꯨ ꯎꯝ ꯃꯣꯏꯁꯨ ꯚ꯭ꯌꯨ ꯀꯩꯀꯩꯅꯣꯗꯨ ꯌꯥꯝ ꯄꯥꯝꯕꯅꯤ ꯑꯗꯨꯝ ꯍꯦꯛ ꯍꯦꯛ ꯊꯣꯛꯑꯦ ꯑꯗꯨꯝ ꯃꯥꯏ ꯀꯩꯅꯣ ꯑꯥ ꯀꯩꯅꯣꯝ ꯑꯩꯅ ꯍꯥꯏꯗꯤ ꯘꯔꯤꯒꯨꯝꯕ ꯄꯥꯝꯃꯦ ꯍꯦꯟꯅ ꯁꯔꯁ ꯇꯧꯔꯝꯕꯗꯣ ꯑꯁ ꯐꯦꯁꯕꯨꯛꯀꯤ ꯀꯩꯅꯣꯗꯣ ꯑꯦꯗꯚꯔꯇꯥꯏꯖ ꯂꯣꯏ ꯊꯣꯛꯑꯅꯤ
ꯈꯥꯝꯃꯤ ꯌꯥꯗ ꯑꯃꯤꯅꯦ
ꯎꯝ ꯐꯣꯟꯒꯨꯝꯕꯁꯦ ꯑꯁ ꯐꯣꯟ ꯑꯅꯥꯎꯕ ꯑꯃ ꯊꯣꯛꯄꯁꯦ ꯌꯦꯟ ꯉꯝꯕ ꯑꯩꯁꯦ ꯑꯁ ꯐꯣꯟꯅꯕ ꯊꯣꯛꯈ꯭ꯔꯦ ꯁꯨꯃꯥꯏꯅ ꯇꯧꯋ ꯁꯨꯃꯥꯏꯅ ꯑꯁ ꯑꯦꯗꯚꯔꯇꯥꯏꯖꯃ ꯌꯦꯡ ꯑꯗꯨꯒ
ꯑꯗꯨꯒꯨꯝꯕꯗꯣ ꯍꯟꯗꯛ ꯃꯔ ꯌꯥꯏꯅ ꯑꯩꯈꯣꯏ ꯏꯟꯇꯔꯦꯁ ꯂꯩꯕꯗꯣ ꯑꯗꯨꯝ ꯌꯦꯡꯕꯅꯤꯅꯦ ꯑꯗꯨꯒꯤ ꯑꯞꯗꯦꯠ ꯇꯧꯔꯛꯄꯅꯦꯕ ꯑꯩꯈꯣꯏ ꯀꯥꯏꯗ ꯌꯦꯡꯒꯟꯕ꯭ꯔꯣ ꯑꯗꯨ ꯃꯣꯏ ꯆꯦꯛꯀꯤꯡ ꯇꯧꯍꯟꯅꯤꯡꯕ
ꯃꯣꯏꯗ ꯑꯁ ꯌꯥꯝ ꯊꯨꯑꯦ ꯑꯩꯈꯣꯏꯅ ꯁꯤꯒꯨꯝꯕ ꯌꯦꯡꯉ ꯐꯩ ꯍꯥꯏꯔꯗꯤ ꯑꯃꯨꯛꯀ ꯆꯥꯡꯔꯀꯥꯟꯗ ꯑꯦꯁ ꯑꯗꯨꯒꯤ ꯃꯊꯪ ꯃꯊꯪ ꯃꯊꯪ ꯊꯣꯛꯑꯅꯤ ꯑꯗꯨꯒꯤ ꯑꯁ ꯃꯨꯚꯤ ꯃꯇꯦꯛ ꯃꯇꯦꯛꯒꯨꯝꯕ ꯑꯁ ꯑꯗꯨ ꯑꯗꯨꯒꯨꯝꯕꯗ ꯌꯦꯡꯕ ꯂꯣꯏꯁꯟꯅꯤꯡꯕ ꯑꯗꯨꯒ ꯐꯣꯟꯗꯨꯅ ꯑꯅꯧ ꯑꯅꯧꯕ ꯐꯣ ꯇꯧꯔꯛꯑꯅꯤ ꯑꯁ ꯃꯣꯏꯀ ꯄꯥꯝꯂꯛꯄ ꯍꯥꯏꯇꯥꯔꯦ ꯑꯁ ꯌꯥꯝ ꯌꯥꯝꯅꯗꯤ ꯆꯥꯛꯇꯤ ꯆꯥꯍꯜꯂꯦꯍꯦ ꯍꯣꯏꯗꯤ ꯑꯁ ꯍꯧꯖꯤꯛꯀꯥꯟꯁꯤ ꯌꯦꯡꯕ ꯌꯥꯗ꯭ꯔꯦ
ꯀꯗꯤ ꯌꯦꯡꯕ ꯌꯥꯗ꯭ꯔꯦ ꯀꯩ ꯀꯩꯅ ꯊꯣꯛꯂꯛꯀꯗꯒꯦ
ꯍꯝ
ꯗ꯭ꯔꯃꯥꯒꯨꯝꯕ ꯌꯦꯡꯅꯤꯡꯉꯗꯤ ꯇꯦꯂꯤꯒ꯭ꯔꯥꯝꯗ ꯖꯣꯏꯟ ꯇꯧꯍꯅ ꯇꯦꯂꯤꯒ꯭ꯔꯥꯝ
ꯃꯣꯏ ꯇꯦꯂꯤꯒ꯭ꯔꯥꯝꯗꯁꯨ ꯍꯣꯏ ꯃꯣꯏꯗꯩꯁꯨ
ꯂꯤꯡ ꯐꯪꯗꯕꯅꯦ ꯑꯗꯨ ꯑꯣꯏꯔꯁꯨ ꯒ꯭ꯔꯨꯞ ꯖꯟ ꯇ ꯎꯝ
ꯑꯗꯨꯒ ꯃꯣꯏꯒꯤ ꯂꯤꯡ ꯈꯤꯇꯪ ꯍꯥꯏꯕꯗꯤ ꯑꯁ ꯍꯧꯖꯤꯛ ꯇꯗꯤ ꯀꯅꯥꯅꯁꯨ ꯌꯥꯝꯃꯟꯗꯅ ꯎꯝ
ꯍꯟꯗꯛꯇꯤ ꯇꯦꯂꯤꯒ꯭ꯔꯥꯝꯁꯦ ꯕꯦꯟ ꯇꯧꯈ꯭ꯔꯕꯅꯦ
ꯑꯣ
ꯀ꯭ꯔꯣꯝꯗ ꯆꯥꯉꯒ ꯑꯗꯨꯝ ꯀꯩꯈ꯭ꯔꯀꯥꯟꯗ ꯀꯣꯝ ꯄꯦꯟ ꯇꯧꯕꯣꯏꯅꯦ
ꯎꯝ
ꯄ꯭ꯂꯦ ꯏꯁꯇꯣꯔꯗꯁꯨ ꯐꯪꯈ꯭ꯔꯦꯕ ꯑꯩꯗꯤ ꯈꯪꯗꯕꯅꯦ ꯅꯍꯥꯟꯈꯩ ꯉꯇ ꯐꯪꯕꯅꯦꯕ
ꯑꯁ ꯇꯦꯂꯤꯒ꯭ꯔꯥꯝꯗꯁꯨ ꯀꯔꯤꯅꯣ ꯈꯪꯗꯦ ꯃꯣꯏꯅ ꯂꯤꯡꯅ ꯍꯦꯟꯅ ꯆꯪꯉꯛ ꯀꯥꯟꯗ ꯑꯇꯣꯞꯄ ꯂꯤꯡꯒꯨꯝꯕ ꯊꯣꯛꯄꯒꯨꯝꯕ ꯌꯥꯝ ꯇꯥꯎꯍꯜꯂꯦꯕ
ꯎꯝ ꯏꯁ ꯅꯣꯏꯗꯤ ꯇꯤꯂꯤꯒꯔꯥꯝ ꯎꯝ
ꯂꯤꯡ ꯑꯃ ꯅꯝꯃꯀꯥꯟꯗ ꯂꯤꯡ ꯑꯃ ꯊꯣꯛꯑꯅꯤ ꯊꯣꯛꯄ ꯀꯥꯟꯗ ꯑꯃꯨꯛꯀ ꯍꯜꯂꯛ ꯀꯁꯨ ꯌꯥꯗꯕꯤꯒꯨꯝꯕ ꯍꯥ ꯑꯦꯗꯚꯔꯇꯥꯏꯖꯃꯦꯟ ꯌꯥꯝ ꯊꯣꯛꯄꯒꯨꯝꯕ ꯑꯁ
ꯎꯝ
ꯍꯧꯖꯤꯛꯀꯥꯟꯁꯤꯗꯤ ꯀꯝꯄ꯭ꯌꯨꯇꯔꯥꯏꯁꯒ ꯑꯦ ꯑꯥꯏꯒ ꯑꯁ ꯌꯥꯎꯔꯛꯑꯕꯅꯤꯅ ꯈꯨꯗ ꯈꯨꯗ ꯈꯨꯗ
ꯑꯁ ꯌꯥꯗꯣꯏꯅꯦ ꯍꯧꯖꯤꯛ ꯃꯇꯝꯗꯤ ꯀꯈꯁꯨ ꯐꯤꯂꯝ ꯀꯨꯝꯁꯔ ꯈꯪꯗꯣꯏꯅꯦ
ꯍꯦ ꯑꯁ ꯑꯁ ꯍꯧꯖꯤꯛꯀꯥꯟꯁꯤ ꯌꯦꯡꯉ ꯀꯩꯅꯣ ꯋꯥꯆꯦꯞ ꯍꯥꯏꯗꯤ ꯑꯩꯖꯤ ꯑꯥꯏꯗꯤ ꯁꯤꯡꯉꯤ ꯌꯦꯡꯅ ꯑꯦ ꯑꯩꯅ ꯆꯥꯎꯔꯨꯁꯤꯅꯦꯔꯦ ꯇꯧꯕ ꯉꯥꯛꯇꯅꯤ ꯀꯩꯅꯣ
ꯑꯦ ꯌꯥꯏꯒꯤ ꯃꯇꯝ ꯅꯤꯅꯀꯣ
ꯎꯝ
ꯏꯁꯩꯒ ꯁꯛꯀꯟꯗꯗꯅ ꯏꯁ ꯌꯥꯥꯏꯅꯦ
ꯀꯩꯅꯣ ꯃꯁꯥ ꯐꯥꯎꯅ ꯃꯁꯥ ꯑꯐꯥꯎꯅ ꯃꯥꯒꯤ ꯁꯛ ꯈꯪꯗꯅ ꯇꯣꯛꯁꯤꯅꯤꯅꯦ ꯑꯁ ꯉꯥꯇꯪ ꯂꯩꯔꯗꯤ ꯑꯦ ꯑꯥꯏꯗ ꯁꯦꯝꯃꯟꯕꯒꯤ ꯑꯩ ꯑꯩꯒꯤ ꯁꯛ ꯁꯨꯃꯥꯏꯅ ꯇꯧꯕ꯭ꯔꯣ ꯀꯥꯏꯅ ꯍꯥ ꯄꯨꯔꯥ ꯃꯤꯡꯁꯦꯜꯗ ꯌꯦꯡꯉ ꯀꯥꯟꯗꯗꯤ
ꯆꯩꯅꯥꯒꯨꯝꯕꯗꯗꯤ ꯌꯥꯏ ꯃꯤ ꯁꯦꯝꯂꯛꯒꯅꯤ ꯍꯥꯏꯕꯅꯤꯅꯦ ꯃꯤ ꯐꯧ ꯈꯅꯤ
ꯃꯣꯏꯗꯤ ꯇꯦꯛꯅꯣꯂꯣꯖꯤꯗꯨꯗꯤ ꯃꯤ ꯃꯣꯏꯗꯤ ꯑꯁ ꯌꯥꯝ ꯋꯥꯡꯃꯦ ꯖꯄꯥꯟ ꯑꯅ ꯃꯣꯏꯗꯤ ꯑꯁ
ꯖꯄꯥꯟꯒ ꯆꯩꯅꯥꯗꯤ ꯑꯁ ꯃꯥꯟꯅꯕ ꯌꯥꯗꯦ ꯃꯣꯏꯗꯤ ꯀꯣꯛ ꯋꯥ
ꯃꯣꯏꯒꯤ ꯇꯦꯛꯅꯣꯂꯣꯖꯤꯗꯤ ꯍꯣꯏꯐꯧ ꯉꯝꯗ꯭ꯔꯦ ꯀꯥꯏꯗꯩ ꯏꯟꯗꯤꯌꯥ ꯏꯟꯗꯤꯌꯥꯐꯥꯎ ꯂꯩ ꯌꯨ ꯑꯦꯁ ꯄꯤ ꯌꯨ ꯑꯦꯁ ꯄꯤ ꯀꯩꯅꯣ ꯐꯥꯎ ꯉꯝꯗ꯭ꯔꯀꯥꯟꯁꯤꯗ ꯑꯩꯈꯣꯏꯤꯟꯗꯤ ꯑꯩꯈꯣꯏ ꯏꯟꯗꯤꯌꯥꯗꯤ ꯑꯁ ꯌꯥꯝ ꯋꯥꯠꯂꯤꯗ ꯑꯩꯈꯣꯏꯗꯤ ꯁꯤꯅ ꯑꯦ ꯑꯥꯏ ꯑꯩꯒꯤ ꯐꯣꯇꯣ ꯊꯥꯒꯠꯂꯒ ꯖꯦꯅꯦꯔꯦꯠ ꯇꯧꯔꯦ ꯍꯔꯥꯎꯔꯒ ꯂꯩ ꯃꯤꯗꯤ ꯃꯤꯗꯤ ꯎꯝ
ꯇꯧꯗꯕꯅ ꯍꯦꯟꯅ ꯐꯔꯦꯗ ꯑꯗꯨ ꯑꯣꯏꯔꯁꯨ ꯇꯧꯗꯤ ꯇꯧꯅꯤꯡꯕ
ꯍꯣꯏ ꯃꯤꯅ ꯊꯥꯒꯠꯄꯗ ꯑꯁ ꯃꯤꯅ ꯊꯥꯒꯠꯄꯗ ꯑꯁ ꯀꯃꯥꯏꯅ ꯇꯧꯔꯣ ꯍꯥꯏꯔꯒ ꯍꯥ
ꯎꯝ
ꯃꯔꯝꯗꯣ ꯈꯪꯅꯤꯡ ꯈꯪꯅꯤꯡ
ꯎꯝ ꯌꯥꯏꯁꯦ ꯊꯥꯖꯟ ꯀꯌꯥꯗ ꯁꯨ ꯊꯣꯛꯄ꯭ꯔꯥ ꯑꯩ ꯀꯥꯎꯈ꯭ꯔꯦꯅꯦ
ꯎꯝ
ꯆꯍꯤ ꯑꯅꯤꯔ ꯑꯍꯨꯝꯂꯗꯤ ꯐꯥꯔꯝꯕꯗ꯭ꯔ
ꯎꯝ ꯇ꯭ꯋꯦꯟꯇꯤ ꯐꯥꯏꯚ ꯇ꯭ꯋꯦꯟꯇꯤ ꯐꯥꯏꯚ
ꯇ꯭ꯋꯦꯟꯇꯤ ꯁꯤꯛꯁ ꯇ꯭ꯋꯦꯟꯇꯤ ꯐꯥꯏꯚꯇꯗꯒꯤ ꯊꯣꯛꯂꯛꯄ꯭ꯔꯥ
ꯇ꯭ꯋꯦꯟꯇꯤ ꯐꯥꯏꯚ ꯑꯣꯏꯔꯝꯅꯤ ꯅꯁꯨ ꯀꯥꯎꯗ ꯇꯧꯔꯕ꯭ꯔꯥ ꯎꯝ
ꯀꯥꯎꯈ꯭ꯔꯦꯗ ꯑꯩꯁꯨ ꯆꯍꯤ ꯑꯅꯤꯗꯤ ꯐꯥꯔꯝꯃꯅꯦꯕ
ꯎꯝ ꯑꯦꯌꯥꯥꯏ ꯎꯝ ꯇ꯭ꯔꯣ ꯁꯇꯁ ꯈꯤꯇꯪ ꯀꯨꯏꯗꯤ ꯀꯨꯏꯔꯑꯦ
ꯑꯩꯈꯣꯏꯅ ꯈꯪꯗꯕꯩꯅꯦꯕ
ꯎꯝ ꯅꯣꯏꯅꯦ ꯁꯤꯗꯤ ꯖꯦꯅꯦꯔꯦ ꯇꯧꯔꯁꯨ ꯄꯥꯏꯑꯁꯨ ꯄꯥꯏꯑ ꯃꯣꯏꯅꯗꯤ
ꯒꯌ꯭ꯥꯟ ꯇꯗꯦꯗꯥ ꯃꯆꯨꯖꯤ ꯌꯥ ꯂꯩꯕꯅꯤꯅ ꯑꯁ ꯌꯥꯝ ꯂꯥꯏꯔꯦꯕ ꯍꯧꯖꯤꯛꯇꯤ
ꯍꯣꯏ ꯑꯁ ꯀꯣꯂꯦꯖ ꯆꯠꯄ ꯀꯩ ꯀꯩꯅꯣꯁꯨ ꯑꯦ ꯑꯥꯏꯗ ꯉꯥꯛꯇ ꯇꯧꯔꯒ ꯂꯩꯔꯦ ꯍꯧꯖꯤꯛꯤ
ꯅꯪ꯭ꯔꯣ
ꯎꯝ ꯅꯣꯠꯁꯀꯨꯝꯕ ꯀꯩ ꯀꯩꯅꯣꯗ ꯆꯦ ꯖꯤ ꯕꯤ ꯇꯤꯗ ꯍꯪꯉꯀꯣ ꯇꯧꯔꯒ ꯂꯩꯔꯦ
ꯑꯁ ꯑꯩꯈꯣꯏꯗꯤ ꯑꯩꯈꯣꯏ ꯁ꯭ꯀꯨꯜꯗꯤ ꯑꯗꯨꯒꯨꯝꯕ ꯌꯥꯅꯤ ꯌꯥꯒꯤ ꯀꯣꯏꯁꯟ ꯑꯟꯁꯔꯒꯨꯝꯕꯗꯤ ꯌꯥꯝ ꯂꯥꯏꯅ ꯐꯥꯔꯦꯕ ꯒꯨꯒꯜꯒꯤ ꯅꯣꯂꯦꯖꯇꯗꯤ ꯂꯧꯋꯦꯕ ꯃꯣꯏꯗꯤ
ꯎꯝ ꯈꯤꯇꯪ ꯑꯦ ꯑꯥꯏꯗꯒꯤ ꯈꯤꯇꯪ ꯅꯣꯂꯦꯖ ꯂꯧꯔꯒ ꯑꯩꯈꯣꯏꯅ ꯑꯃꯨꯛꯀ ꯁꯦꯝꯖꯟꯕꯗꯣ
ꯌꯥꯔꯦ ꯀꯣꯄꯤ ꯀꯣꯄꯤ ꯇꯧꯔꯅꯤ ꯌꯥꯗꯔꯦ
ꯑꯁ
ꯏꯪꯂꯤꯁꯀꯖꯨ ꯌꯥꯝ ꯍꯩꯃꯟꯕꯩꯀꯣ ꯅꯪ ꯀꯥꯏꯗꯒꯤ ꯇꯝꯂꯛꯄ꯭ꯔꯥ ꯍꯥꯏꯔꯗꯤ
ꯑꯣꯐꯤꯁ ꯑꯗꯨꯝ ꯇꯧꯅꯤ ꯍꯥꯏꯇꯥꯔꯦ ꯗꯅ
ꯍꯎꯝ
ꯑꯣꯖꯥꯁꯤꯡꯁꯨ ꯌꯥꯝ ꯁꯤꯡꯈ꯭ꯔꯤꯅꯦ ꯍꯧꯖꯤꯛꯇꯤ
ꯑꯁ ꯃꯣꯏ ꯍꯧꯖꯤꯛꯇꯤ ꯈꯪꯈ꯭ꯔꯕꯅꯤ ꯀꯩꯅꯣ ꯍꯥꯟꯅꯗꯤ ꯍꯥꯟꯅꯗꯤ ꯆꯦꯖꯤ ꯕꯤ ꯇꯤ ꯍꯥꯏꯁꯦ ꯀꯩꯅꯣ ꯑꯗꯨꯗ ꯂꯩ ꯍꯧꯖꯤꯛꯇꯤ ꯑ ꯈꯪ ꯈꯪꯕ ꯈ